ꯍꯜꯂꯣ ꯑꯣ ꯇꯥꯏꯌꯦ
ꯑ ꯀꯩꯗꯧꯔꯤꯒꯦ
ꯅꯣꯡ ꯆꯨꯕꯅꯤꯅ ꯐꯃꯨꯡꯗ ꯍꯤꯞꯄꯒ ꯂꯩꯑꯦ
ꯅꯨꯡꯉꯥꯏꯌꯦꯅ ꯅꯣꯡ ꯆꯨꯕꯥ ꯀꯥꯟꯅꯗꯤ ꯇꯨꯝꯃꯒ ꯂꯩꯕꯗꯨ
ꯍꯣꯏ
ꯑꯩꯈꯣꯏꯗꯗꯤ ꯅꯤꯡꯈꯔꯁꯨ ꯌꯥꯝ ꯁꯥꯏꯌꯦ ꯑꯩꯁꯨ ꯍꯦꯛꯞꯄ
ꯅꯣꯡ ꯆꯨꯗ꯭ꯔ
ꯑꯗꯨꯕꯨ ꯑꯩꯈꯣꯏꯗꯤ ꯅꯣꯡ ꯆꯨꯗꯦ ꯑꯩꯈꯣꯏꯗꯗꯤ ꯎꯝ
ꯎꯝ ꯎꯗꯨꯒ ꯀꯨꯏꯔꯦ ꯀꯃꯥꯏ ꯀꯃꯥꯏ ꯇꯧꯔꯒ ꯂꯩꯒꯦ
ꯑꯗꯨꯝ ꯅꯨꯡꯉꯥꯏꯔꯒ ꯂꯩꯌꯦ ꯅꯪꯁꯨ ꯅꯨꯡꯉꯥꯏꯗ꯭ꯦ ꯍꯣꯏ ꯇꯥꯏꯌꯦ
ꯇꯌꯦ ꯇꯌꯦ
ꯠꯇ꯭ꯔ ꯑ ꯑꯗ ꯈꯔ ꯅꯨꯡꯉꯥꯏꯇꯕ ꯃꯥꯜꯂꯦ
ꯑꯣ ꯍꯣꯏ ꯆꯥꯛꯆꯥꯥꯔꯔꯕꯣ
ꯑꯥ ꯆꯥꯗ꯭ꯔꯔꯤ ꯑꯩꯈꯣꯏꯗꯤ ꯅꯪꯗꯤ
ꯑꯩꯁꯨ ꯄꯥꯗꯔꯦ ꯀꯔꯤ ꯃ ꯀꯔꯤ ꯃꯊꯦꯜ ꯀꯔꯤ ꯃꯊꯦꯜ ꯊꯣꯡꯒꯦ
ꯍ ꯑꯩꯈꯣꯏꯗꯤ ꯊꯣꯡꯗꯦ ꯃꯣꯏꯅ ꯑꯗꯨꯝ ꯊꯣꯡꯉꯒ ꯄꯤꯗꯣꯏꯅꯦ ꯈꯪꯗꯦ ꯀꯩ ꯃꯊꯦꯜ ꯊꯣꯡꯗꯣꯏꯅꯣ ꯃꯣꯏꯁꯦ ꯀꯩ ꯄꯤꯗꯣꯏꯅꯣ
ꯅꯪ ꯍꯣꯁꯇꯦꯜꯗ ꯂꯩꯕ꯭ꯔꯣ
ꯍꯣꯏ ꯍꯣꯁꯇꯦꯜꯗ ꯂꯩꯌꯦ ꯑꯗꯨꯒꯤ
ꯎꯝ ꯌꯥꯝ ꯐꯔꯅꯦ ꯆꯥꯛ ꯌꯦꯟꯁꯥꯡ ꯊꯣꯡꯕ ꯐꯪꯗ꯭ꯔꯗꯤ
ꯑꯁ ꯍꯥꯎꯇꯦ ꯑꯗꯨ ꯍꯥꯎ ꯌꯥꯝ ꯍꯥꯎꯇꯦ ꯑꯩꯈꯣꯏꯅ ꯊꯣꯡꯕꯅ ꯍꯦꯟꯅ ꯍꯥꯎꯋꯦ ꯑꯗꯨꯅ ꯑꯩꯗꯤ ꯊꯣꯡꯉꯒ ꯆꯥꯅꯤꯡꯉꯤ
ꯎꯝ
ꯅꯣꯏꯗꯤ ꯀꯩ ꯃꯊꯦꯜ ꯊꯣꯡꯒꯦ
ꯑꯩꯈꯣꯏ ꯎꯁꯣꯏꯗꯣ
ꯑꯥ
ꯎꯁꯣꯏꯒ ꯑꯂꯨꯒ ꯊꯣꯡꯉꯤ ꯍꯥꯏ
ꯑꯁ ꯌꯥꯝ ꯍꯥꯎꯅꯤꯌꯦ
ꯍꯥꯎꯒꯅꯤ ꯑꯩ ꯆꯥꯗ꯭ꯔꯤ ꯑꯩ ꯑꯌꯨꯛꯇꯣ ꯆꯥꯒꯨꯝꯕ ꯊꯥꯛꯄꯤꯕꯒꯤ ꯂꯥꯝꯗ꯭ꯔꯕ
ꯑꯣ ꯑꯁ ꯑꯩꯈꯣꯏꯗꯤ ꯑꯣꯛꯁꯣꯏꯒ ꯑꯝꯇ ꯎꯕ ꯆꯥ ꯐ ꯆꯥꯕꯁꯨ ꯍꯥꯏꯒꯅꯨ ꯎꯕ ꯐꯧ ꯎꯗ꯭ꯔꯕꯅꯦ ꯑꯩꯈꯣꯏꯗꯤ
ꯑꯁ ꯅꯣꯡꯐꯥꯗ ꯅꯣꯡ ꯐꯠꯇꯣ ꯌꯨꯝꯗ ꯆꯠꯄꯗ ꯆꯥꯎꯋ ꯌꯨꯝ ꯆꯠꯈꯤꯔꯣꯏꯗ꯭ꯔꯣ
ꯌꯨꯝꯗꯣ ꯌꯥꯝ ꯂꯥꯞꯃꯜꯂꯦ ꯑꯗꯨꯒꯤ ꯆꯠꯄ ꯐꯪꯗ꯭ꯔꯦ ꯁꯨꯇꯤ ꯑꯣꯏꯔꯁꯨ
ꯎꯝ ꯃꯇꯝ ꯀꯨꯏꯅ ꯄꯤꯗ꯭ꯔꯗꯤꯀꯣ
ꯎꯝ
ꯁꯇꯤꯒ
ꯑꯁ ꯑꯩꯩꯅ ꯎꯠꯇꯤ ꯆꯥꯅꯤꯡꯉꯦ ꯄꯛꯁꯣꯏꯒ ꯎꯠꯇꯤ ꯊꯣꯡꯕꯗꯣ
ꯎꯝ ꯅꯣꯏ ꯀꯩꯅꯣ ꯍꯣꯁꯇꯦꯜ ꯂꯩꯕꯗꯣ ꯃꯇꯝ ꯁꯨꯇꯤꯒꯨꯝꯕ ꯄꯤꯈꯤꯗ꯭ꯔꯣ ꯑ
ꯄꯤꯒꯅꯤ ꯃꯣꯏꯗꯣ ꯍꯧꯖꯤꯛꯇꯤ ꯑꯩꯈꯣꯏꯁꯦ ꯁꯨꯇꯤ ꯑꯃꯝꯇ ꯂꯩꯇꯦꯕꯀꯣ ꯑꯗꯨꯒꯤ
ꯎꯝ
ꯗꯤꯁꯦꯝꯕꯔꯗꯗꯤ ꯄꯤꯗꯧ ꯃꯥꯜꯂꯦ
ꯑ ꯅꯣꯏ ꯀꯩꯩꯅꯣ ꯇꯧ ꯑꯣꯣ ꯅꯨꯡꯁꯥ ꯌꯥꯝ ꯁꯥꯕ꯭ꯔꯣ ꯅꯣꯡ ꯆꯨꯗꯕ꯭ꯔꯣꯅꯦ
ꯍ ꯍꯟꯗꯛꯇꯤ ꯅꯨꯡꯗꯤ ꯑꯗꯨꯝ ꯁꯨꯑꯦꯕꯀꯣ ꯑꯗꯨꯕꯨ ꯅꯨꯡ ꯁꯨꯖꯔꯁꯨ ꯌꯥꯝ ꯁꯥꯏꯌꯦ ꯁꯤꯗꯗꯤ
ꯎꯁ ꯆꯈꯣꯏꯗꯗꯤ ꯑꯌꯨꯛꯇꯁꯨ ꯆꯨꯕ ꯆꯨꯕꯅ ꯆꯨꯕꯅ ꯍꯧꯖꯤꯛꯇꯛꯇꯤ ꯂꯦꯞꯈ꯭ꯔꯦ
ꯎꯝ ꯑꯗꯨ ꯑꯩꯗꯤ ꯑꯁꯤꯗ ꯀꯩ ꯍꯥꯏꯗꯣꯏꯅꯣ ꯅꯣꯡꯆꯨꯔꯗꯤ ꯌꯥꯝ ꯅꯨꯡꯁꯤꯌꯦ ꯑꯗꯨ ꯌꯥꯝ ꯅꯨꯡꯉꯥꯏꯌꯦ ꯁꯤꯗꯗꯤ
ꯅꯣꯡ ꯆꯨꯔꯗꯤ ꯌꯨꯝ ꯅꯤꯡꯁꯤꯡꯂꯛꯄ꯭ꯔꯣ
ꯍꯣꯏ ꯌꯨꯝ ꯌꯥꯝ ꯅꯤꯡꯁꯤꯡꯉꯦ ꯑꯗꯨꯒꯒꯤ ꯑꯗꯨꯒꯤ ꯈꯛꯇ ꯅꯠꯇꯕꯤꯗ ꯍꯥꯏꯗꯤ ꯌꯥꯝ ꯏꯪꯕꯒꯤ ꯌꯥꯝꯗꯤ ꯏꯪꯗꯦꯕ ꯑꯗꯨꯕꯨ ꯌꯥꯝ ꯁꯥꯕꯅꯤꯅ ꯈꯔ ꯅꯅꯨꯡ ꯁꯨꯔꯦꯗꯤ ꯑꯗꯨꯝ ꯅꯨꯡꯉꯥꯏꯑꯕ ꯋꯦꯗꯔꯗꯣ
ꯎꯝ
ꯑꯗꯨꯒꯤ
ꯅꯨꯡꯉꯥꯏ ꯇꯥꯕꯅꯦ
ꯆꯥꯛ ꯆꯥꯊꯣꯛꯑꯣ ꯀꯩꯅꯣ
ꯆꯥꯛ ꯆꯥꯒꯗꯕꯗꯣ ꯑꯁ ꯑꯩꯗꯣ ꯑꯌꯨꯛꯇ ꯊꯥ ꯀꯨꯝꯕ ꯇꯟꯒꯨꯝꯕ ꯆꯥꯕꯤꯕꯒꯤ ꯆꯥꯛꯇꯣ ꯂꯥꯝꯗ꯭ꯔꯕ ꯍꯣꯔꯦꯟ ꯑꯩ ꯉꯥꯏꯍꯥꯛ ꯂꯩꯔꯒ ꯆꯥ
ꯀꯩꯀꯩ ꯇꯧꯗꯣꯏꯅꯣ ꯉꯁꯤꯗꯤ
ꯉꯁꯤꯗꯤ ꯉꯥꯏꯍꯥꯛ ꯍꯤꯞꯄꯅꯦ ꯑꯗꯨꯒ ꯑꯩ ꯆꯥꯛ ꯆꯥꯔꯅꯤ ꯑꯗꯨꯒ ꯌꯨꯝ ꯅꯣꯡ ꯆꯨꯕꯅꯤꯅꯦ ꯍꯨꯏꯒꯨꯝꯕ ꯂꯣꯏꯕꯅꯤꯅꯀꯣ ꯌꯨꯝ ꯌꯨꯝ ꯈꯔ ꯁꯦꯡꯉꯅꯤ ꯈꯔ ꯇꯩꯔꯅꯤ ꯑꯗꯨꯒ ꯎꯝ ꯉꯥꯏꯍꯥꯛ ꯄꯨꯡ ꯑꯍꯨꯝ ꯄꯨꯡ ꯃꯔꯤ ꯑꯗꯨꯋꯥꯏꯗ ꯌꯧꯔꯗꯤ ꯆꯥꯛ ꯏꯟꯁꯥꯡ ꯑꯃꯨꯛ ꯊꯣꯡꯉꯅꯤ
ꯑꯁ ꯅꯪꯗꯤ ꯌꯥꯝꯅ ꯀꯩꯅꯣ ꯀꯃꯥꯏ ꯍꯥꯏꯗꯣꯏꯅꯣ ꯊꯕꯛ ꯀꯦꯝꯅ ꯍꯩꯕ ꯃꯥꯜꯅꯦ
ꯑꯁ ꯑꯩꯈꯣꯏꯗꯤ ꯑꯩꯗꯤ ꯌꯨꯝ ꯄꯥꯜꯂꯦ
ꯑꯣ
ꯃꯧ ꯑꯣꯏꯕꯅꯤꯅ ꯊꯕꯛ ꯁꯨꯗꯅ ꯂꯩꯕꯁꯨ ꯌꯥꯗ꯭ꯔꯦꯅꯦ
ꯍꯣꯏ ꯑꯗꯨꯕꯨꯗꯤ ꯎꯄꯥꯏ ꯂꯩꯇꯦꯀꯣ
ꯎꯝ ꯆꯥ ꯑꯃ ꯂꯩꯔꯦ
ꯑꯝ ꯅꯨꯡꯉꯥꯏꯕ ꯃꯇꯝꯅꯤ ꯑꯗꯨꯗꯤ
ꯑꯥ ꯑꯩꯗꯤ ꯏꯆꯥ ꯑꯩꯗ ꯑꯌꯨꯛꯇꯣ ꯊꯕꯛ ꯑꯃ ꯆꯠꯂꯨꯕ ꯋꯥꯁꯨ ꯋꯥꯔꯦ ꯑꯗꯨꯒ ꯆꯥꯛꯁꯨ ꯆꯥꯅꯤꯡꯗꯕꯀꯣ
ꯎꯝ ꯑꯗꯨꯗꯤ ꯀꯩꯅꯣ ꯑ ꯅꯣꯡ ꯐꯥꯗꯣꯛꯑꯗꯤ ꯅꯣꯡ ꯆꯨꯔꯗꯤ ꯑꯗꯨꯝ ꯀꯩꯅꯣ ꯀꯃꯥꯏ ꯍꯥꯏꯗꯣꯏꯅꯣ ꯄꯣꯊꯥꯔꯒ ꯂꯩꯌꯣꯏꯁꯦ ꯑꯗꯨꯗꯤ
ꯑꯁ ꯑꯩꯗꯣ
ꯇꯜꯂꯕꯀꯣ ꯑꯁ ꯊꯝꯕ ꯃꯌꯥꯝꯁꯦ ꯑꯗꯨꯅ ꯑꯩ ꯉꯥꯏꯍꯥꯛꯇ ꯐꯃꯨꯡꯗ ꯍꯤꯞꯄꯒ ꯂꯩꯕꯅꯦꯕ ꯑꯗꯨ ꯍꯧꯒꯠꯂꯗꯤ ꯊꯕꯛꯅ ꯊꯕꯛ ꯋꯥꯏ ꯆꯥꯏꯔꯅꯤ
ꯍꯣꯏ
ꯆꯍꯤ ꯀꯌꯥ ꯁꯨꯔꯦ
ꯑꯩꯗꯣ ꯍꯟꯗꯛ ꯆꯍꯤꯍꯤ ꯑ ꯍꯥꯏꯕ ꯌꯥꯕ꯭ꯔꯥꯅꯦ
ꯍꯥꯏꯔꯛꯎ ꯍꯦ ꯁꯍꯤꯗꯦ ꯀꯩꯁꯨ ꯀꯥꯏꯗꯦ ꯍꯦ
ꯀꯨꯟ ꯀꯨꯟ ꯇ꯭ꯋꯦꯟꯇꯤ ꯁꯦꯚꯦꯟ ꯑꯣꯏꯗꯣꯏꯔꯦ
ꯑꯁ ꯅꯪ ꯅꯏꯉꯉꯣꯟꯗꯌꯦꯦ ꯅꯪꯅ ꯍꯜꯂꯦꯍꯦ ꯑꯩ ꯉꯟꯅ ꯌꯨꯝ ꯄꯥꯟꯕꯒꯤ ꯑꯣꯏꯔꯝꯒꯅꯤ
ꯄꯥꯏꯈ꯭ꯔꯦ ꯍꯥꯏꯕꯅꯦ
ꯑꯩꯗꯤ ꯆꯍꯤ ꯇ꯭ꯋꯦꯟꯇꯤ ꯐꯣꯔ
ꯑꯣ ꯌꯥꯝ ꯌꯥꯝꯒꯜ ꯀꯩꯒꯤꯅꯣ ꯅꯪꯅ ꯌꯥꯝꯅ ꯉꯟꯅ ꯌꯨꯝ ꯄꯥꯟꯕꯗꯣ
ꯑꯁ ꯏꯉꯥꯎ ꯉꯥꯎꯅ ꯄꯥꯟꯈ꯭ꯔꯕꯅꯤꯅꯦ
ꯑꯁ ꯅ ꯅꯪꯒꯤ ꯅꯪꯒꯤ ꯂꯩꯁꯥꯒꯤ ꯄꯨꯟꯁꯤꯗꯣ ꯄꯥꯝꯃꯨꯏꯌꯦ
ꯑꯗꯨꯅꯦ ꯍꯌꯦꯡꯋꯥꯏ ꯏꯆꯥꯁꯤꯡ ꯆꯥꯎꯔꯒ ꯏꯆꯥꯁꯤꯡꯒ ꯂꯩꯁꯥ ꯄꯥꯈꯥꯡ ꯇꯥꯎꯃꯤꯟꯅꯕ ꯍꯥꯏꯕꯗꯨꯅꯤꯅ
ꯑꯗꯨꯁꯨ ꯅꯨꯡꯉꯥꯏꯕꯅꯤꯗ
ꯍꯣꯏ ꯉꯟꯅꯨꯝ ꯉꯟꯅ ꯌꯨꯝ ꯄꯥꯜꯂꯁꯨꯀꯣ ꯅꯨꯄꯤ ꯑꯩꯈꯣꯏꯒꯤꯗꯤ ꯃꯥꯡꯖꯕ ꯂꯩꯇꯦꯕ ꯍꯥꯏꯕꯗꯤ ꯑꯋꯥꯕꯩ ꯑꯋꯥꯕꯗꯤ ꯍꯦꯟꯅ ꯍꯥꯟꯅ ꯎ ꯃꯥꯡꯖꯧꯅꯅ ꯊꯦꯡꯅꯔꯦꯀꯣ ꯑꯋꯥꯕ ꯗꯣ ꯍꯥꯟꯅ ꯊꯦꯡꯅꯔꯦꯀꯣ ꯑꯗꯨꯕꯨ ꯑꯩꯈꯣꯏ ꯅꯨꯄꯤꯗꯤ ꯅꯣꯡꯃ ꯅꯠꯇ꯭ꯔꯗꯤ ꯅꯣꯡꯃꯗꯤ ꯨꯝ ꯄꯥꯜꯂꯒ ꯃꯆꯥ ꯄꯣꯛꯑꯒ ꯂꯩꯒꯗꯕ ꯃꯤ ꯉꯥꯛꯇꯅꯦꯕ ꯑꯗꯨꯕꯨ ꯑꯋꯥ ꯊꯦꯡꯅ ꯐꯪꯒꯗꯕꯗꯣ ꯑꯩꯈꯣꯏꯅ ꯉꯟꯅ ꯐꯪꯕꯒ ꯆ ꯃꯅꯩꯕ
ꯑ ꯍꯣꯏ ꯑꯗꯨꯕꯨꯗꯤ ꯁꯨꯝꯃꯦ ꯑꯗꯨ ꯑꯩꯗꯤ ꯀꯩꯅꯣ ꯍꯥꯏꯗꯤ ꯑ ꯑꯩꯒꯤ ꯋꯥꯈꯜꯗꯗꯤꯅꯦ ꯑꯦꯗꯥ ꯑꯣ ꯑꯩꯒꯤ ꯋꯥꯈꯜꯗꯗꯤ ꯅꯪꯅ ꯑꯩꯗꯤ ꯌꯨꯝ ꯄꯥꯜꯂꯦ ꯏꯆꯥ ꯂꯩꯔꯦ ꯍꯥꯏꯕꯒꯤ ꯑꯩꯗꯤ ꯑꯗꯨꯗꯒꯤ ꯑꯩꯅ ꯏꯆꯦ ꯀꯧꯔꯛꯄꯅꯦꯕ
ꯑ ꯑꯩꯗꯣ
ꯏꯗ ꯑꯉꯥꯡ ꯑꯣꯏꯔꯝꯃꯣꯏ
ꯉꯟꯅ ꯌꯨꯝꯗꯨꯁꯨ ꯄꯥꯜꯂꯦ ꯑꯗꯨꯒ ꯆꯥꯃꯁꯨ ꯂꯩꯔꯦ ꯅꯨꯄꯤ ꯑꯩꯈꯣꯏꯗꯤ ꯄꯥꯟꯒꯗꯕ ꯂꯩꯔꯕꯅꯤꯅ ꯈꯟꯊꯗꯕ ꯃꯇꯝꯗ ꯌꯨꯝ ꯄꯥꯟꯈꯤꯕꯅꯤꯅꯀꯣ ꯑꯉꯥꯡꯗꯤ ꯂꯣꯏꯅ ꯑꯗꯨꯝ ꯄꯣꯛꯅꯒꯗꯕ ꯉꯥꯛꯇꯅꯦꯕ ꯅꯣꯏꯅ ꯍꯧꯖꯤꯛ ꯇ꯭ꯋꯦꯟꯇꯤ ꯁꯚꯦꯟ ꯂꯩ ꯍꯥꯏꯔꯦꯗꯅ ꯊꯥꯔꯇꯤꯗ ꯄꯥꯔꯁꯦ ꯍꯥꯏꯔꯁꯦꯕ
ꯎꯝ
ꯑꯗꯨꯕꯨ ꯅꯣꯏꯅ ꯎꯝ ꯅꯍꯥ ꯑꯣꯏꯔꯤꯉꯩꯒꯤ ꯄꯨꯟꯁꯤꯗꯣ ꯅꯨꯡꯉꯥꯏꯕ ꯊꯣꯛꯄ ꯂꯥꯡꯊꯣꯛꯄꯗꯤ ꯅꯣꯏ ꯑꯗꯨꯝ ꯐꯪꯈ꯭ꯔꯦꯕꯀꯣ ꯑꯩꯈꯣꯏꯅ ꯐꯪꯕꯗꯒꯤ ꯋꯥꯠꯂꯦꯕ ꯌꯨꯝ ꯉꯟꯅ ꯄꯥꯟꯕꯅꯤꯅ
ꯑꯗꯨꯕꯨ ꯅꯣꯏꯁꯨ ꯅꯣꯡꯃ ꯅꯠꯇ꯭ꯔꯗꯤ ꯌꯨꯝ ꯄꯥꯜꯂꯒ ꯑꯉꯥꯡ ꯂꯩꯒꯗꯕ ꯉꯥꯛꯇꯅꯦꯕꯀꯣ
ꯍꯣꯏ ꯑꯗꯨꯕꯨ ꯑꯩꯗꯤ ꯄꯥꯜꯂꯔꯣꯏ
ꯀꯔꯤꯒꯦ
ꯑꯩꯗꯤ ꯊꯕꯥꯎ ꯃꯌꯥꯝ ꯇꯧꯗꯣꯏꯅꯦ
ꯊꯕꯛ ꯌꯥꯝ ꯇꯧꯗꯣꯏꯅꯦ
ꯏꯊꯟꯇ ꯍꯣꯠꯅꯔꯒ ꯑꯗꯨꯝꯇ ꯂꯩꯒꯦꯅ ꯈꯟꯖꯩ ꯑꯩꯗꯤ
ꯑꯁ ꯑꯗꯨꯃꯥꯏ ꯌꯥꯔꯣꯏ ꯍꯦ ꯄꯤ ꯑꯩꯈꯣꯏꯗꯤ ꯍꯈꯣꯏ ꯍꯟꯅꯨꯔꯀꯥꯟꯗ ꯀꯅꯥꯅ ꯌꯦꯡꯗꯣꯏ
ꯍꯧꯖꯤꯛ ꯍꯧꯖꯤꯛꯀꯤ ꯋꯥꯈꯜꯗꯤ ꯑꯗꯨꯃꯥꯏꯅ ꯈꯜꯂꯦꯕꯀꯣ ꯑꯗꯨꯒ ꯈꯪꯗꯦꯗ ꯇꯧꯗ ꯈꯔꯔꯅꯤ ꯂꯥꯛꯁ ꯅ ꯇ
ꯎꯝ ꯄꯥꯈꯪꯒ ꯀꯣꯏꯗ꯭ꯔꯣ
ꯍꯣꯏ ꯀꯣꯏꯗꯦ
ꯆꯤꯟꯊꯤꯒꯅꯨꯗ ꯆꯍꯤ ꯇ꯭ꯋꯦꯟꯇꯤ ꯁꯚꯦꯟ ꯁꯨꯔꯒ ꯅꯨꯄꯥ ꯀ ꯑꯣꯏꯅ
ꯇꯁꯦꯡꯒꯤꯅꯦ ꯃꯤ ꯃꯌꯥꯝ ꯂꯩꯕ ꯑꯗꯨꯕꯅ ꯑꯗꯨꯃꯥꯏꯅ ꯃꯤ ꯀ ꯄꯥꯈꯥꯡ ꯀꯣꯏꯏꯗꯕꯁꯦ
ꯑꯣ ꯄꯥꯝꯕꯗꯤ ꯂꯩꯕ꯭ꯔꯣ
ꯄꯥꯝꯕꯒꯁꯦ ꯑꯝꯇ ꯂꯩꯇꯦꯉꯣ ꯑꯩꯅ ꯄꯥꯎ ꯑꯩꯅ ꯑꯩꯅ ꯁ ꯑꯩꯁꯦ ꯀꯩꯒꯤꯅꯣ ꯈꯪꯗꯦ ꯅꯨꯄꯥꯁꯦ ꯌꯦꯡꯕ ꯀꯥꯟꯗ ꯃꯣꯏ ꯃꯁꯥ ꯐꯖꯔꯁꯨ ꯑꯩ ꯑꯁꯤ ꯅꯨꯄꯥꯁꯦ ꯌꯥꯝ ꯄꯥꯝꯃꯦ ꯍꯥꯏꯕꯁꯨ ꯑꯝꯇ ꯂꯩꯇꯦ ꯌꯥꯕ ꯀꯩꯒꯤꯅꯣ ꯈꯪꯗꯦ ꯑꯩꯒꯤ ꯋꯥꯈꯜꯗꯁꯦ
ꯃꯤ ꯍꯥꯏꯕꯗꯤ ꯅꯨꯡꯁꯤꯅꯕ ꯂꯩ ꯆꯤꯅꯕ ꯂꯩꯇ꯭ꯔꯕꯁꯨ ꯊꯃꯣꯏꯅ ꯈꯣꯏꯗꯥꯕ ꯑꯃꯃꯝꯗꯤ ꯂꯩꯕꯅꯤꯍꯦ
ꯈꯪꯗꯦ ꯍꯧꯖꯤꯛꯇꯤ ꯂꯩꯇꯦ ꯑꯝꯇ
ꯅꯪ ꯌꯨꯝ ꯅꯪ ꯍꯧꯖꯤꯛꯅ ꯂꯩꯇ꯭ꯔꯗꯤ ꯅ ꯌꯨꯝ ꯄꯥꯟꯕ ꯈꯪꯉꯔꯣꯏ
ꯄꯥꯟꯗ꯭ꯔꯁꯨ ꯀꯥꯏꯗꯦꯅ ꯈꯜꯂꯤꯦ ꯑꯩꯗꯤ
ꯄꯥꯟꯗꯕꯁꯨ ꯌꯥꯔꯌꯦꯦ ꯑꯩꯈꯣꯏ ꯅꯨꯄꯤꯗꯤ
ꯍꯟꯗꯛꯇꯤ ꯑꯉꯥꯡ
ꯏꯃꯥ ꯄꯥꯕꯨꯡꯅ ꯑꯩꯈꯣꯏꯕꯨ ꯌꯣꯛꯄꯤꯕꯗꯣ
ꯎꯝ
ꯏꯃꯥ ꯄꯥꯕꯨꯡꯅ ꯌꯣꯛꯄꯤꯕꯅꯤꯅ ꯍꯌꯦꯡ ꯋꯥꯏ ꯃꯣꯏꯗꯤ ꯁꯣꯜꯂꯒ ꯂꯩꯈꯤꯔꯣꯏ ꯑꯩꯈꯣꯏꯅ ꯌꯦꯡꯕꯤꯅꯕ ꯂꯩꯔꯣꯏ ꯍꯈꯣꯏ ꯅꯃꯨ ꯌꯨꯝ ꯄꯥꯜꯂꯒ ꯏꯄꯨꯔꯣꯏꯕꯕꯨ ꯏꯃꯥ ꯏꯄꯥ ꯁꯛꯅ ꯑꯃꯨꯛ ꯂꯩꯃꯤꯟꯅꯒꯗꯕꯅꯤꯅꯦ
ꯑ ꯅꯪꯁꯦ ꯌꯥꯝ ꯒ꯭ꯌꯥꯟ ꯇꯥꯕ ꯃꯤ ꯃꯥꯜꯂꯦ ꯑꯉꯥꯡ ꯑꯣꯏꯔꯖꯔꯁꯨ
ꯑꯁ ꯑꯩꯁꯦ ꯑꯉꯥꯡ ꯏꯉꯥꯎ ꯉꯥꯎꯅ ꯌꯨꯝ ꯄꯥꯟꯕꯅꯤꯅ ꯏꯆꯥ ꯂꯩꯇ꯭ꯔ ꯀꯥꯟ ꯏꯆꯥ ꯂꯩꯇ꯭ꯔꯀꯥꯟꯗꯤꯀꯣ ꯏꯉꯥꯎ ꯉꯥꯎꯔꯒ ꯑꯗꯨꯝ ꯂꯩꯌꯦꯍ ꯏꯆꯥ ꯂꯩꯔꯀꯥꯟꯗ ꯃꯤꯠ ꯑꯅꯤ ꯂꯩꯔꯝꯃꯦ ꯂꯩꯇ꯭ꯔꯤꯀꯥꯟꯗꯀꯣ ꯑꯗ ꯀ ꯂ ꯂꯩꯔꯒ ꯑꯩꯁꯦ ꯃꯤꯠꯁꯦ ꯃꯔꯤ ꯃꯉꯥ ꯇꯔꯨꯛ ꯁꯨꯈ꯭ꯔꯦꯅꯦ ꯦꯡꯕꯁꯦ
ꯃꯤꯁꯤꯡꯁꯦ ꯑꯗꯨꯃꯥꯏꯅꯗꯤ ꯇꯧ ꯃꯥꯜꯂꯦꯀꯣ
ꯑꯁ ꯌꯥꯝꯦꯟꯅ ꯈꯦꯠꯅꯕꯅꯦ ꯅꯨꯄꯤ ꯑꯩꯈꯣꯏꯒꯤ ꯄꯨꯟꯁꯤꯗꯤ
ꯑꯣ ꯅꯤꯌꯣꯝꯥꯟ ꯍꯪꯒꯥꯥꯟꯅ ꯄꯥꯟꯕꯗꯨ ꯐꯕ꯭ꯔꯥ ꯐꯠꯇꯕ꯭ꯔꯥ ꯀꯃꯥꯏꯅ ꯇꯣ ꯀꯦ ꯇꯨ
ꯑꯃꯔꯣꯝꯗ ꯍꯥꯏꯔꯗꯤ ꯐꯕꯁꯨ ꯂꯩꯀꯣ ꯑꯗꯨꯕꯨ ꯅꯨꯡꯉꯥꯏꯕꯒꯤ ꯃꯇꯝꯗꯤ ꯈꯔ ꯇꯦꯜꯂꯦ
ꯎꯝ
ꯑꯩꯈꯣꯏꯅ ꯇꯧꯒꯗꯕ ꯊꯕꯛꯇꯣ ꯑꯗꯨꯝ ꯃꯥꯡꯖꯧꯅꯅ ꯂꯩꯔꯒ ꯂꯩꯔꯕ ꯍꯣꯠꯅꯦꯕ ꯑꯗꯨꯕꯨ ꯑꯩꯣꯏ ꯑꯋꯥꯕꯗ ꯑꯗꯨꯝ ꯅꯣꯡꯃ ꯅꯠꯇ꯭ꯔ ꯑꯗꯨꯏ ꯅꯣꯡꯃꯗꯤ ꯑꯉꯥꯡ ꯄꯣꯛꯑꯒ ꯋꯥꯅ ꯂꯩꯒꯗꯕ ꯃꯇꯝꯗꯣ ꯂꯩ ꯂꯩꯔꯕꯅꯦꯕ ꯑꯗꯨꯕꯨꯅꯨꯡ ꯋꯥꯏ ꯑꯩꯈꯣꯏꯅ ꯇꯧꯒꯗꯕ ꯄꯣꯠꯇꯣ ꯊꯕꯛꯇꯣ ꯍꯥꯏꯔꯁꯦꯕꯀꯣ ꯅꯪ ꯍꯧꯖꯤꯛꯁꯦ ꯆꯥꯛ ꯆꯥꯔꯒ ꯀꯣ ꯂꯤꯛ ꯐꯦꯡꯗꯕꯤꯗ ꯊꯝꯃꯁꯦꯕꯀꯣ ꯅꯅ